ꯇꯥꯌꯦ
ꯌꯥꯝ
ꯃꯩꯇꯩꯅ ꯉꯥꯡꯉꯣ ꯃꯩ ꯇꯩ ꯅ ꯉꯥꯉꯣ
ꯀꯗꯣꯏꯅꯣ
ꯍꯤꯞꯄꯤꯌꯦ ꯑꯁ ꯍꯟꯗꯀꯥꯟ ꯃꯣꯏ ꯍꯨꯏꯗꯣ ꯀꯥꯏ ꯆꯠꯈ꯭ꯔꯕ ꯈꯪꯗꯦ ꯁꯤ ꯃꯈꯥꯒꯤ ꯍꯨꯏ ꯈꯣꯏꯗꯣ ꯈꯣꯡꯁꯦ ꯑꯩ ꯀꯤꯕꯁꯤ ꯂꯣꯏꯔꯦ ꯑꯁ ꯃꯉꯛ ꯊꯣꯛ ꯊꯣꯛꯑꯒ ꯈꯣꯡ ꯑꯅꯤꯕ ꯍꯜꯂꯛ ꯍꯜꯂꯛꯄ ꯈꯨꯗꯤꯡ ꯑꯗꯨꯗꯤ ꯃꯔꯛ ꯃꯔꯛꯇꯤ ꯊꯣꯛꯄ꯭ꯔꯁꯤꯅꯤ ꯑꯁ ꯃꯤ ꯍꯨꯟ ꯑꯥ ꯌꯧꯈ꯭ꯔꯦ ꯇꯕ꯭ꯔꯣ
ꯍꯥꯎ
ꯀꯩ ꯇꯨꯃꯤꯅ ꯂꯩꯔꯤꯅꯣ ꯂꯥꯏꯔꯤꯛ ꯄꯥꯕꯁꯨ ꯅꯠꯇꯦ
ꯅꯪ ꯉꯥꯡꯕꯗꯣ ꯇꯥꯗꯕꯤꯗ ꯋꯥ ꯉꯥꯡꯉ ꯂꯩꯌꯣ ꯍꯥꯏꯕ꯭ꯔꯣ ꯅꯪ ꯉꯥꯡꯕ ꯋꯥꯁꯨ
ꯊꯥꯒꯅꯤꯅ ꯑꯩꯗꯤ ꯅꯪ ꯇꯥꯏꯅ ꯅꯪ ꯉꯥꯡꯕꯁꯨ
ꯉꯁꯥꯏꯗꯤ ꯑꯩ ꯐꯤꯔꯣꯜ ꯁꯨꯒꯅꯤꯒ ꯇꯧꯔꯝꯃꯒ ꯑꯩ ꯇꯜꯂ ꯂꯩꯈ꯭ꯔꯦ ꯀꯣꯜ ꯂꯤꯛꯁꯨ ꯐꯦꯡꯅꯉꯥꯏꯅꯤ ꯑꯃꯨꯛꯀ ꯑꯥ ꯆꯥꯛꯇꯣ ꯍꯨꯟꯗꯣꯛꯑꯒ ꯑꯅꯧꯕ ꯑꯃꯨꯛ ꯊꯣꯡꯗꯣꯏꯅꯤ ꯑꯃꯨꯛ ꯐꯤꯔꯣꯟꯁꯨ ꯁꯨꯗꯣꯏꯅꯤ ꯃꯨꯛꯀ ꯇꯨꯝꯁꯨ ꯇꯨꯝꯗꯣꯏꯅꯦ ꯑꯁ ꯀꯩꯒꯤꯗꯨꯛ ꯌꯥꯝ ꯊꯕꯛ ꯌꯥꯝꯕ꯭ꯔꯥ ꯈꯪꯗꯦ ꯂꯣꯏꯔꯦ ꯑꯩꯈꯣꯏ ꯀꯥ ꯃꯣꯠꯄꯗ ꯀꯥ ꯈꯤꯇꯪ ꯆꯥꯎꯔꯝꯃꯗꯤꯀꯣ
ꯎꯝ
ꯃꯣꯟ ꯅꯧꯔꯣꯏꯗꯣ ꯇꯥꯕꯔꯣ ꯇꯨꯃꯤꯟ ꯂꯩꯅꯣ
ꯑꯣ ꯑꯌꯨꯕ
ꯀꯔꯤ
ꯀꯩꯅꯣ ꯅꯣ ꯏꯕꯣ
ꯀꯩꯅꯣ ꯏꯅꯣ ꯍꯥꯏꯌꯣ
ꯍꯣꯏ ꯀꯩꯁꯨ ꯇꯧꯗꯦ ꯑꯗꯨꯝ ꯅꯣꯛꯄꯅꯦꯍꯦ
ꯉꯁꯥꯏ ꯏꯄꯥꯇꯣꯟ ꯀꯣꯜ ꯇꯧꯔꯛꯑꯦ
ꯀꯔꯤꯍꯕ
ꯏꯄꯥꯇꯣꯟ ꯍꯥꯏꯕꯗꯤ ꯁꯤ ꯀꯩꯅꯣ ꯂꯩꯕꯗꯣ ꯕꯦꯡꯒ꯭ꯂꯣꯔ ꯂꯩꯕꯗ ꯃꯥꯗꯨ ꯂꯥꯛꯄ ꯐꯪꯗ꯭ꯔꯦ ꯈꯨꯟ ꯌꯧꯈ꯭ꯔꯦ ꯍꯥꯏꯔꯛꯑꯦ ꯑꯩ ꯉꯥꯁꯥꯏ ꯁꯀꯔꯤꯟ ꯁꯣꯔꯠ ꯂꯧꯍꯎꯕꯅꯦ ꯅꯪꯑꯣꯟ ꯗ ꯊꯥꯅꯤꯡꯉꯥꯗꯨ ꯆꯤꯟꯃꯟꯕꯩ ꯊꯥꯗ ꯗ꯭ꯔꯕ ꯑꯩ ꯍꯣꯔꯦꯟ ꯊꯥꯔꯛꯀꯦ ꯑꯦ ꯑꯁ ꯃꯥ ꯌꯨ ꯊꯛ ꯄ ꯈꯨꯗꯤꯡ ꯅꯤꯡꯁꯤꯡꯕ ꯃꯥꯜꯂꯦ ꯑꯩꯉꯣꯟꯗ
ꯀꯔꯤꯒꯤꯔ
ꯌꯨ ꯊꯇ꯭ꯔꯦꯗꯤꯅꯤꯁꯤꯡꯗ ꯃꯥꯜꯂꯦ ꯑꯩꯉꯣꯟꯗ
ꯀꯔꯝꯕ ꯅꯥꯄꯥ ꯇꯣꯟꯅꯣ
ꯑꯁ ꯉꯥꯍꯟꯁꯤꯗ ꯂꯥꯛꯀꯅꯤꯒꯥꯏ ꯇꯧꯔꯝꯕꯗꯣ ꯑꯩ ꯂꯥꯛꯀꯅꯤꯀꯣ ꯑꯩ ꯂꯥꯛꯀꯅꯤꯀꯣ ꯒꯥꯢꯅꯒ ꯍꯥꯏꯔꯝꯕꯗꯣ ꯈꯪꯗꯕ꯭ꯔꯣ
ꯈꯪꯗꯦ
ꯑꯩ ꯅꯪꯉꯣꯟ ꯍꯥꯏꯗꯕ꯭ꯔꯅꯤ
ꯈꯪꯗꯦ
ꯑꯩ ꯅꯪꯉꯣꯟ ꯍꯥꯏꯕꯒꯨꯝ ꯇꯧꯋꯤꯗ ꯑꯥ ꯇꯨꯝꯅꯤꯡꯈ꯭ꯔꯦ ꯑꯩ ꯋꯥꯈꯟꯖꯤ ꯉꯁꯤ ꯕꯁꯇ ꯍꯜꯂꯛꯄꯗꯣ ꯇꯨꯝꯃꯒ ꯍꯟꯒꯦ ꯁꯤꯅꯦꯕ ꯄꯨꯔꯥ ꯂꯦꯞꯄꯒ ꯍꯜꯂꯦ ꯆꯥꯏꯗ ꯕꯁ ꯇꯣꯡꯕꯁꯨ ꯅꯨꯡꯉꯥꯏꯕ ꯅꯠꯇꯦ ꯎꯄꯥꯥꯏ ꯂꯩꯇꯕꯩ ꯇꯣꯡꯕꯩ ꯋꯥꯅꯤ
ꯑꯗꯨ ꯅꯣꯏ ꯅꯌꯥꯝ ꯄꯈ ꯉꯥꯡꯅꯔ ꯒꯥꯔꯤ ꯃꯆꯥ ꯂꯧꯈ꯭ꯔꯣꯅꯦ
ꯒꯥꯔꯤ ꯃꯆꯥ ꯂꯧꯈꯔꯣ ꯀꯥꯏꯅ ꯗ꯭ꯔꯥꯏꯚꯤꯡ ꯂꯥꯏꯁꯦꯟꯁꯁꯨ ꯌꯥꯎꯗꯕꯗꯨꯕꯨ
ꯇ꯭ꯔꯥꯐꯤꯛ ꯈꯨꯗꯤꯡ ꯂꯤꯁꯤꯡ ꯑꯃ ꯑꯃ ꯊꯝꯃꯝꯃ ꯆꯠꯇꯣꯏꯔꯣ
ꯀꯔꯤ
ꯗ꯭ꯔꯥꯏꯚꯤꯡ ꯂꯥꯏꯁꯦꯟꯁꯁꯨ ꯌꯥꯎꯗꯕ ꯑꯗꯨꯕꯨ
ꯍꯣꯏ ꯆꯦꯛꯁꯨ ꯇꯧꯗꯕꯗꯨꯕꯨ
ꯆꯦꯛꯁꯨ ꯇꯧꯔꯒ ꯐꯥꯕ ꯅꯨꯃꯤꯠ ꯇꯨꯗꯤ ꯖꯦꯜꯗ ꯆꯪꯉꯦ ꯑꯗꯨꯝ ꯢꯁꯇꯔꯦꯁꯃꯤ ꯌꯨ ꯕꯤ ꯐꯥꯏꯟ ꯇꯕ꯭ꯔꯣ ꯀꯩ ꯇꯨꯝꯃꯤꯟ ꯂꯩꯅꯣ ꯅꯪ ꯋꯥꯔꯤ ꯂꯤꯔꯛꯑꯣ ꯑꯃꯨꯛꯀ
ꯑꯩ ꯊꯕꯛꯇꯣ ꯀꯃꯥꯏꯅ ꯇꯧꯁꯦ ꯍꯥꯏꯕ꯭ꯔꯣ
ꯈꯪꯗꯦ ꯑꯗꯨꯗꯤ ꯅꯪ ꯇꯧꯅꯤꯡꯕ꯭ꯔꯣ
ꯈꯪꯗꯦ ꯑꯩꯗꯣ ꯂꯥꯢꯔꯤꯛ ꯄꯥꯁꯦ ꯂꯥꯢꯔꯤꯛ ꯄꯥꯒ ꯑꯣꯏꯈꯤꯒꯗ꯭ꯔ
ꯐꯥꯔꯝ ꯑꯗꯨ ꯍꯧꯖꯤꯛ ꯐꯥꯔꯝ ꯊꯥꯅꯤ ꯍꯥꯏꯕꯗꯨ ꯊꯥꯈ꯭ꯔꯣ
ꯃꯥꯖꯨ ꯆꯤꯡꯅꯔꯛꯈ꯭ꯔꯕ ꯍꯥꯏꯇꯥꯔꯦ
ꯑꯗꯨ ꯊꯅ ꯅꯪ ꯑꯦꯛꯖꯥꯝ ꯍꯧꯖꯤꯛ ꯊꯅꯤ ꯍꯥꯏꯗꯣ ꯊꯥꯈ꯭ꯔꯣ ꯀꯩꯒꯤꯅꯣ ꯑꯗꯨ ꯊꯧꯔꯒ ꯇ꯭ꯔꯥ ꯌꯦꯡꯈ꯭ꯔ ꯇ꯭ꯔꯥꯏ ꯇ꯭ꯔꯥꯏ ꯌꯦꯡꯒ ꯐꯪꯉꯗꯤ
ꯑꯟꯗꯛꯀꯤꯗꯤ ꯀꯔꯤꯁꯨ ꯌꯥꯎꯔꯣꯏꯌꯦ ꯑꯩꯅ ꯊꯥꯕꯗꯤ
ꯊꯥꯎꯑꯣ ꯐꯖꯅ ꯐꯖꯅ ꯌꯦꯡꯉ ꯊꯥꯎꯑꯣ ꯂꯥꯏꯌꯦ ꯍꯥꯏꯌꯦ ꯍꯟꯗꯛ ꯃꯣꯏ ꯑꯦꯛꯖꯥꯝ ꯈꯣꯏꯗꯣ ꯏꯁ ꯑꯈꯣꯏ ꯈꯨꯟꯒꯤ ꯏꯅꯥꯎ ꯑꯥ ꯀꯔꯤ ꯏꯆꯦ ꯏꯃꯥꯇꯣꯟꯒꯤ ꯃꯠꯅꯥꯎꯅꯨꯨꯄꯤꯒꯤ ꯃꯆꯥ ꯅꯨꯄꯥꯁꯨ ꯌꯥꯎꯋꯦ ꯌꯥꯝ ꯂꯥꯏ ꯍꯥꯏ ꯍꯥꯏꯌꯦ
ꯃꯥꯗꯤ ꯐꯪꯉꯕ꯭ꯔꯣ
ꯐꯪꯈ꯭ꯔꯦ ꯃꯥꯗꯤ ꯃꯦꯜ ꯅꯔꯁꯇ
ꯅꯔꯁ ꯑꯩꯒꯤꯗꯤ ꯅꯔꯁꯁꯨ ꯅꯠꯇ꯭ꯔꯒ
ꯕꯤꯐꯥꯝꯁꯨ ꯑꯗꯨ ꯑꯗꯨꯔꯣꯝ ꯃꯦꯗꯤꯀꯦꯜ ꯔꯣꯝꯅꯤꯅ ꯆꯞ ꯃꯥꯟꯅꯒꯅꯤ ꯂꯥꯏꯒꯅꯤ ꯀꯔꯤꯅꯣ ꯑꯗꯨꯝ ꯀ꯭ꯂꯥꯁ ꯑꯦꯂꯚꯦꯟ ꯇꯨꯌꯦꯜꯐꯀꯤ ꯇꯧꯔꯗꯤ ꯅꯪ ꯈꯤꯇꯪꯗꯤ ꯈꯪꯒꯅꯤꯅ
ꯀꯗꯥꯏ ꯈꯪꯒꯗ꯭ꯔꯍꯦ ꯂꯣꯏꯅ ꯀꯥꯎꯔꯗꯨꯕꯨ
ꯅꯠꯇ꯭ꯔ ꯅꯨꯄꯥ ꯌꯦꯡꯉ ꯀꯣꯏꯔ ꯂꯩꯔꯣ ꯀꯩꯁꯨ ꯄꯥꯗ꯭ꯔꯕꯣ
ꯄꯥꯗ꯭ꯔꯦ ꯅꯪꯅ ꯂꯣꯏ ꯇꯧꯊꯣꯛꯀꯅꯤ ꯉꯁꯤꯁꯨ
ꯑꯩꯈꯣꯏ ꯌꯥꯝ ꯄꯥꯏ ꯑꯦꯂꯣꯋꯦꯟ ꯇꯨꯏꯌꯠꯇ ꯑꯩ ꯂꯥꯏꯔꯥꯛ ꯄꯥꯕꯗꯤ ꯍꯥꯏꯔꯨꯅꯨ
ꯑꯩ ꯄꯥꯈꯪ ꯀꯣꯏꯔꯝꯗ꯭ꯔꯗꯤ ꯑꯩ ꯄꯥꯁ ꯇꯧꯔꯝꯃꯅꯤ
ꯁꯤ ꯀꯩꯒꯤꯅꯣ ꯑꯩ ꯅꯪ ꯂꯥꯏꯔꯤꯛ ꯄꯥꯕ ꯊꯤꯡꯕ꯭ꯔꯣ ꯄꯥꯎ ꯍꯥꯏꯌꯦꯅ
ꯊꯤꯡꯗꯦ ꯑꯗꯨ ꯑꯣꯏꯔꯁꯨ ꯋꯥꯈꯟꯗꯣ
ꯀꯔꯤ ꯀꯔꯤ ꯋꯥꯈꯟ ꯀꯔꯤ
ꯑꯩꯉꯣꯟꯗ ꯇꯥꯏꯅꯕ ꯇꯧ ꯁꯥꯏꯌꯦ ꯇꯥꯏꯅꯥꯒꯤ ꯇꯥꯏꯅꯥꯗ꯭ꯔꯗꯤ
ꯑꯣ
ꯊꯨꯡꯅꯔꯁꯦ ꯍꯥꯏꯕ꯭ꯔꯣ ꯑꯥ
ꯑꯥ ꯍꯝ
ꯅꯪꯉꯣꯟꯗꯩ ꯌꯦꯠꯂꯦꯀꯥꯏ ꯅꯪꯉꯣꯟ ꯄꯥꯎ ꯄꯥꯎ ꯍꯥꯏꯌꯦꯅꯦ ꯂꯥꯏꯔꯤꯛ ꯍꯥꯏꯗꯕ꯭ꯔꯣ
ꯍꯥꯥꯏꯌꯦ ꯑꯩꯅ ꯀꯔꯤ ꯇꯩꯕꯩꯅꯤ
ꯅꯪ ꯀꯩꯇꯧꯕ ꯍꯥꯏꯗꯤ ꯄꯥꯅꯤꯡꯗ ꯄꯥꯅꯤꯡꯕ ꯐꯥꯎꯗꯕ ꯄꯥꯎꯋꯣꯅ ꯂꯥꯏꯔꯤꯛ ꯄꯥꯔꯗꯤ ꯑꯩ ꯁꯥꯎꯁꯨ ꯁꯥꯎꯕꯤꯔꯣꯏ ꯌꯦꯠꯁꯨ ꯌꯦꯠꯄꯤꯔꯣꯏ ꯅꯪ ꯂꯥꯏꯔꯤꯛ ꯄꯥꯅꯤ ꯍꯥꯏꯔꯗꯤ ꯑꯗꯨꯝ ꯀꯣꯜ ꯉꯥꯏꯍꯛ ꯄꯥꯏꯌꯣ ꯍꯥꯏ ꯑꯗꯨꯝꯄꯥꯏꯒꯅꯤꯅ ꯀꯧꯁꯨ ꯀꯧꯔꯣꯏ ꯀꯧꯔꯛꯀꯅꯨ ꯍꯥꯏꯔꯗꯤ ꯀꯔꯤꯄꯥꯥꯒꯦ ꯊꯥ ꯑꯃꯅꯤ ꯂꯥꯏꯔꯤꯛ ꯄꯥꯒꯦ ꯐꯥꯎꯅꯔꯣꯏꯁꯦ ꯍꯥꯏꯔꯁꯨ ꯉꯝꯗ꯭ꯔꯁꯨ ꯑꯗꯨꯝ ꯈꯥꯡꯉꯅꯤꯅ ꯅꯪ ꯂꯩꯔꯤꯛ ꯄꯥꯅꯤꯕꯨ ꯍꯥꯏꯔꯗꯤ ꯀꯩꯌꯦꯠ ꯇꯣꯏꯅꯣ ꯁꯄꯣꯔꯠ ꯇꯧꯅꯤꯅꯪ ꯂꯥꯏꯔꯤꯛ ꯄꯅꯤ ꯍꯥꯏꯔꯗꯤ ꯊꯃꯣꯏ ꯈꯛ ꯁꯦꯡꯉ ꯂꯣꯏꯔꯦ
ꯊꯃꯣꯏ ꯁꯦꯡꯕꯩ ꯋꯥ ꯅꯪꯗꯤꯑꯩꯉꯣꯟꯗꯥ ꯊꯥꯖꯕ ꯊꯥꯖꯗꯕ ꯂꯩꯇꯕꯗꯨꯅ ꯆꯠꯂꯣꯍꯦ ꯊꯥꯖꯕ ꯂꯩꯔꯗꯤ ꯀꯔꯤꯁꯨ ꯀꯥꯏꯗꯦ ꯀꯔꯤꯁꯨ ꯆꯤꯡꯅꯔꯣꯏ ꯅꯪ ꯐꯣꯀꯁ ꯇꯧꯋꯣ ꯃꯅꯤ ꯑꯗꯨꯝ
ꯊꯥꯖꯕꯩ ꯋꯥꯕꯨ ꯇꯖꯈ꯭ꯔꯖꯥꯠꯅꯤ
ꯎ ꯊꯖꯕꯩꯔ ꯊ ꯌꯥꯧ ꯀꯅꯥꯕꯨ
ꯅꯪꯅ ꯊꯖꯗꯕ ꯉꯛꯇꯅꯤ ꯈꯠꯅꯕꯗꯤ ꯃꯍꯧꯁꯥꯅꯤꯅꯦ ꯃꯤꯂꯣꯏꯅ
ꯇꯑꯣ ꯅꯪ ꯂꯥꯏꯔꯤꯛ ꯄꯥꯒꯦ ꯍꯥꯏꯗꯤ ꯄꯥꯋꯣ ꯅꯪ ꯃꯇꯝ ꯄꯥꯝꯕ ꯂꯧꯋꯣ
ꯄꯥꯅꯤꯡꯗꯕꯩꯅꯦ ꯑꯗꯨꯝ ꯋꯥꯈꯟꯗꯣ ꯅꯪꯒ ꯑꯗꯨꯝ ꯋꯥꯔꯤ ꯁꯅꯥꯅꯤꯡꯉ ꯂꯩꯕ
ꯁꯥ ꯁꯨ ꯁꯥꯗ꯭ꯔ ꯅꯨꯡꯊꯤꯜ ꯆꯨꯞ ꯄꯁꯨꯨ ꯄꯥꯕ ꯌꯥꯥꯏꯅ
ꯄꯕꯗꯣ ꯑꯩꯗꯣ ꯉꯁꯥꯏ ꯉꯥꯛꯇꯪ ꯇꯨꯝꯃ ꯄꯥꯒꯦꯅ ꯇꯧꯕꯅꯦꯕ ꯑꯗꯩꯗꯤ ꯌꯥꯝ ꯁꯥꯈ꯭ꯔꯕ ꯃꯊꯛꯇ ꯀꯥꯕ ꯉꯝꯗ꯭ꯔꯕꯗꯨꯒꯤ
ꯄꯥꯎ ꯃꯊꯛ ꯄꯕ ꯉꯝꯗꯦ ꯃꯈꯥꯗ ꯄꯥꯎꯅꯦ ꯃꯤꯗꯤ ꯑꯥ ꯑꯈꯣꯏ ꯈꯨꯟꯒꯤ ꯑꯈꯣꯏ ꯈꯨꯟꯒꯤ ꯅꯨꯄꯥꯃꯗꯣ ꯍꯥꯏꯗꯤ ꯃꯌꯨꯝꯗ ꯄꯥ ꯄꯥ ꯄꯥꯕ ꯌꯥꯗꯕꯩ ꯑꯥ ꯀꯔꯤ ꯑꯩꯈꯣꯏꯒꯤ ꯑꯥ ꯀ꯭ꯔꯥꯎꯟ ꯃꯊꯛꯀꯤ ꯆꯤꯗ꯭ꯔꯟ ꯄꯥꯛꯇꯣ ꯑꯣꯏꯔꯦ ꯑꯗꯨꯝ ꯃꯥꯗꯤ ꯗꯨꯗ ꯄꯥꯕ ꯆꯠꯂꯦ ꯂꯩ ꯄꯨꯔꯒ ꯑꯗꯨꯗ ꯄꯥꯏ ꯆꯤꯛ ꯆꯤꯛꯄ ꯃꯐꯝꯗ ꯗꯨꯁꯨ ꯃꯥꯡꯐꯝ ꯃꯅꯥꯛꯇ
ꯃꯐꯝꯗ ꯄꯥꯔꯗꯤ ꯑꯩꯁꯨ ꯐꯥꯕ ꯊꯨꯅꯤ
ꯃꯡꯐꯝ ꯃꯅꯥꯇ ꯗꯨꯁꯨ ꯀꯤꯌꯦ ꯑꯩꯗꯤ
ꯀꯤꯕꯅ ꯀꯔꯤꯝ
ꯑꯣꯏꯔꯣꯏꯀꯣ
ꯎꯝ
ꯁꯨꯡꯄ ꯄꯕ ꯉꯝꯃꯣꯏ ꯗꯨꯃꯥꯏꯅꯗꯤ ꯏꯊꯟꯗ ꯅꯨꯡꯊꯤꯜ ꯅꯨꯡꯊꯤꯟꯗ ꯆꯠꯄ ꯉꯝꯃꯣꯏ
ꯗꯨꯁꯨ ꯀ꯭ꯔꯤ ꯄꯟꯅꯤꯌꯥꯟ ꯇ꯭ꯔꯤ ꯉꯛꯇ
ꯆꯥꯎ ꯆꯥꯎꯕ
ꯅꯨꯡꯊꯤꯜ ꯆꯨꯞꯄꯥ ꯏꯊꯟ ꯂꯩꯌꯨ ꯍꯥꯏꯗꯤ ꯀꯥꯏꯗꯩ ꯄꯥꯑꯣ ꯀꯣ
ꯎꯝ
ꯑꯩꯗꯤ ꯕꯥ ꯀꯣꯆꯤꯡ ꯂꯧꯅꯤꯡꯉꯤ ꯀꯃꯥꯏꯅ ꯇꯧꯗꯣꯏꯅꯣ ꯀꯣꯆꯤꯡ ꯂꯧꯔꯁꯨ ꯑꯗꯨꯝ ꯄꯥꯎꯑꯣ ꯗꯦꯃꯦꯁꯀ ꯇꯧꯁꯨ ꯇꯧꯅꯤꯡꯉꯦ ꯄꯂꯦꯟꯗ ꯇꯧꯐꯜ ꯂꯩꯌꯦ ꯀꯔꯤ ꯇꯧꯗꯒꯦ ꯌꯨꯇ꯭ꯌꯨꯞꯇ ꯌꯦꯡꯉꯣ ꯀꯔꯤꯅꯣ
ꯃꯇꯩꯔꯣꯟꯒꯤ ꯌꯨꯇꯨꯞꯇꯣ ꯒꯤꯌꯟ ꯇꯥꯗꯕꯩꯅꯤ ꯑꯣ ꯃꯥꯏ ꯒꯣꯠ
ꯏꯪꯂꯤꯁꯇ ꯌꯦꯡꯉꯨꯅꯨ
ꯏꯪꯂꯤꯁꯅꯥ ꯍꯦꯟꯅ ꯒꯤꯌꯟ ꯇꯔꯔꯣꯏ